ꯇꯥꯔꯕꯥ
ꯑꯥ ꯇꯥꯏꯌꯦ
ꯑꯣ ꯍꯧꯖꯤꯛꯀꯤ ꯑꯩꯒ ꯃꯦꯁꯦꯁ ꯊꯥꯅꯕ ꯑꯉꯥꯡꯗꯨꯅꯤꯀꯣ
ꯍꯣꯏ
ꯎꯝ ꯑꯩꯒꯤꯁꯦ ꯑꯇꯣꯞꯄ ꯐꯣꯟꯗꯩ ꯇꯧꯔꯛꯏꯅꯦ ꯐꯣꯟ ꯑꯝꯗ ꯑꯅꯤ ꯍꯥꯞꯄ ꯌꯥꯗꯕ ꯃꯥꯜꯂꯦ
ꯑꯣ
ꯍꯟꯗꯛ ꯅ ꯑꯍꯥꯟꯕ ꯑꯣꯏꯗꯣꯏꯔꯣ ꯋꯥꯔꯤ ꯁꯥꯟꯅꯕꯁꯦ
ꯎꯝ ꯈꯔꯗꯤ ꯁꯥꯟꯅꯔꯦ ꯏꯃꯥꯟꯅꯕꯉꯩꯒ ꯑꯗꯒꯤ ꯑ ꯈꯤꯇꯪ ꯅꯨꯡꯉꯥꯏꯇꯕꯅꯦ ꯌꯥꯔꯕ ꯇꯥꯇ꯭ꯔꯣ
ꯎꯝ ꯎꯝ ꯃꯤꯅꯤꯠ ꯇꯔꯥꯅꯤꯊꯣꯏ ꯃꯤꯅꯤꯠ ꯇꯔꯥꯅꯤꯊꯣꯏ ꯋꯥꯔꯤ ꯁꯥꯟꯅꯔꯒ ꯑꯗꯨꯝ ꯀꯛꯆꯕꯅꯦꯕꯀꯣ
ꯑꯥ
ꯇꯥꯛꯁ ꯊꯥꯔꯇꯤ ꯑꯣꯏꯕ꯭ꯔꯥ ꯀꯩꯅꯣꯝ ꯇꯧꯕꯅꯦ ꯃꯤꯡ ꯀꯩꯀꯩ ꯍꯥꯏꯅꯕ ꯀꯩꯝ ꯍꯛꯇ ꯌꯥꯗꯕꯅꯦ ꯑꯗꯩꯗꯤ ꯑꯗꯨꯝ ꯍꯥꯏꯗꯤ ꯔꯤꯖꯦꯛ ꯆꯠꯄꯅꯦꯕꯀꯣ ꯍꯥꯏꯗꯤ ꯆꯤꯟ ꯊꯤꯕ ꯑꯗꯒꯤꯗꯤ ꯑꯥ
ꯃꯤꯡꯗꯨꯗꯤ ꯑꯗꯨꯝꯍꯥꯏ ꯂꯩꯒꯤꯌꯦ ꯑꯩꯅ ꯋꯥꯔꯤ ꯁꯥꯟꯅꯔꯛꯄꯉꯩꯗ
ꯃꯤꯡꯗꯤ ꯍꯥꯏꯅꯗꯕꯅꯦ ꯍꯥꯏꯗꯤ ꯍꯥꯏꯕꯅꯦꯕ ꯄ꯭ꯔꯁꯅꯦꯜ ꯄ꯭ꯔꯣꯕ꯭ꯂꯦꯝꯗꯣ ꯑꯗꯨꯗꯣ ꯑꯦ ꯄ꯭ꯔꯣꯕ꯭ꯂꯦꯝ ꯑꯌꯦ ꯑꯩꯈꯣꯏꯒꯤ ꯑꯗꯨꯒꯨꯝꯕ ꯗꯣ ꯍꯥꯏꯒꯅꯣ ꯑ ꯅꯣꯡꯃꯒꯤ ꯑꯣꯏꯕ ꯅꯣꯡꯃꯗ ꯊꯣꯛꯈꯤꯕ ꯆꯥꯛ ꯆꯥꯔꯕ ꯀꯩ ꯏꯟꯁꯥꯡ ꯆꯥꯔꯒꯦꯒꯨꯝꯕꯗꯣ
ꯑꯥ
ꯑꯗꯨꯒꯨꯝꯕꯗꯣ ꯍꯪꯅꯗꯧꯕꯅꯦꯕ
ꯑꯣ
ꯀꯥꯏꯇꯩꯅꯦ ꯍꯥꯏꯅꯣ
ꯑ ꯀꯛꯆꯤꯡ ꯂꯣꯝꯗꯒꯤꯅꯤ
ꯑꯥ ꯀꯥꯛꯆꯤꯡꯗꯒꯤ ꯌꯥꯝ ꯌꯥꯎ ꯃꯥꯜꯂꯦ
ꯍꯣꯏ ꯈꯔ ꯌꯥꯎꯋꯦ
ꯀ꯭ꯂꯥꯁ ꯀꯌꯥ ꯀꯥꯕ ꯃꯤ ꯑꯣꯏꯗꯣꯏꯅꯣ
ꯑꯩ ꯒ꯭ꯔꯦꯖ꯭ꯋꯦꯁꯟ ꯂꯣꯏꯔꯦ
ꯎꯝ ꯀꯩ ꯀꯣꯂꯦꯖꯇ ꯇꯝꯕ
ꯑꯈꯣꯏ ꯈꯨꯅꯧ ꯀꯣꯂꯦꯖꯇ
ꯀꯛꯆꯤꯡ ꯈꯨꯅꯧꯗꯩꯔꯣ
ꯑꯥ
ꯑꯣ ꯀꯛꯆꯤꯡ ꯈꯨꯅꯧꯗꯒꯤ ꯏꯃꯥꯟꯅꯕꯤ ꯑꯗꯨꯝ ꯑꯩ ꯎꯃꯥꯊꯦꯜꯗ ꯇꯃꯝ ꯃꯦ ꯎꯃꯥꯊꯦꯜꯗ ꯇꯝꯃꯛꯑꯦ ꯍꯥꯏꯕ
ꯑꯣ ꯑꯩ ꯌꯧꯗ꯭ꯔꯤꯀꯥꯟ
ꯀꯩ
ꯅꯦꯠ ꯌꯥꯝ ꯅꯨꯡꯉꯥꯏꯇꯕ꯭ꯔꯥ ꯀꯩꯅꯣꯝ ꯇꯧꯋꯦ ꯇꯥꯕ ꯌꯥꯝ ꯅꯨꯡꯉꯥꯏ
ꯎꯝ ꯈꯔ ꯅꯨꯡꯉꯥꯏꯔꯛ ꯑ ꯑꯩꯗꯣ ꯐꯣꯟꯗꯣ ꯋꯥꯏ ꯐꯥꯏ ꯑꯣꯏꯕ ꯑꯗꯨꯗꯣ ꯈꯤꯇꯡ ꯂꯦꯡꯊꯣꯛ ꯂꯦꯡꯖꯤꯟ ꯇꯧꯕꯩ ꯅꯨꯡꯉꯥꯏꯇꯕ
ꯎꯝ ꯌꯥꯝ ꯂꯥꯡꯕ ꯌꯥꯗꯕꯅꯤꯀꯣ ꯍꯥꯏꯗꯤ
ꯑ ꯎꯝ ꯆꯍꯤ ꯆꯍꯤ ꯀꯌꯥꯃꯨꯛ ꯁꯨꯔꯕꯣ
ꯆꯍꯤ ꯀꯨꯟꯃꯉꯥ
ꯎꯝ
ꯀꯩꯅꯣꯃꯛ ꯀꯩꯅꯣꯝ ꯈꯣꯡꯉꯤꯗꯣ ꯔꯤꯖꯦꯛ ꯆꯠꯅꯤꯀꯣ
ꯎꯆꯦꯛ
ꯀꯣꯜ ꯀꯌꯥꯃꯨꯛ ꯁꯨꯔꯒꯦ ꯎꯝ
ꯇ꯭ꯔꯥꯃꯊꯣꯏ ꯀꯨꯟꯒ ꯅꯤꯊꯣꯏ ꯑꯗꯨꯃꯥꯏ ꯁꯨꯔꯝꯃꯅꯤ
ꯑꯣ ꯁꯤ ꯂꯣꯏꯔꯒ ꯅꯪ ꯑꯃꯨꯛ ꯇꯧꯔꯣ ꯑꯃꯨꯛ ꯑꯃꯃꯨꯛ ꯇꯧ ꯑꯃꯃꯨꯛ ꯇꯧ ꯇꯧꯁꯦ
ꯍꯣꯏ
ꯑꯩꯗꯤ ꯁꯤꯅ ꯑꯍꯥꯟꯕꯅꯦ
ꯑꯣ
ꯁꯤꯒꯤ ꯑꯦꯀꯥꯎꯟꯁꯤꯒꯤꯀꯣ
ꯎꯝ ꯀꯨꯟꯃꯉꯥꯗꯣ ꯑꯁꯦꯡꯕꯔꯣ
ꯍꯥꯥ
ꯀꯨꯟꯃꯉꯥꯗꯣ ꯑꯁꯦꯡꯕꯔꯕ
ꯀꯩꯅꯣ ꯀꯨꯟꯃꯉꯥꯗꯣ ꯑꯁꯦꯡꯕꯔꯥ ꯍꯥꯏꯕꯣ
ꯆꯍꯤ
ꯃꯥꯅꯦ ꯃꯥꯅꯦ ꯑꯁꯦꯡꯕꯅꯤ
ꯑꯣ
ꯅꯪꯅ ꯀꯌꯥ ꯁꯨꯔꯕ
ꯅꯦꯠ
ꯑꯣ
ꯀꯪ ꯆꯥꯕꯣ
ꯍꯨꯌꯦꯟꯒ ꯄꯣꯔꯣꯡ ꯃ ꯊꯣꯡꯕ ꯑꯃ ꯑꯗꯒꯤꯗꯤ ꯀꯩꯅꯣꯒ ꯂꯐꯨ ꯊꯔꯣ ꯏꯔꯣꯟꯕ ꯑꯃ
ꯑꯣ
ꯅꯪꯗꯤ ꯀꯔꯤ ꯏꯟꯁꯥꯡ ꯆꯥꯔꯒꯦ
ꯑꯩꯒ ꯊꯕꯛ ꯑꯁꯤꯗ ꯊꯕꯛ ꯑꯃ ꯆꯠꯂꯨꯕꯗ ꯆꯥꯛ ꯌꯦꯟꯁꯥꯡꯗꯣ ꯊꯣꯡ ꯅꯪꯗꯗꯅ ꯍꯣꯇꯦꯜꯗ ꯂꯩꯔ ꯆꯥꯛ ꯌꯦ
ꯑꯦ ꯅꯪꯅ ꯊꯣꯡꯖꯕ꯭ꯔꯥ
ꯑꯥ ꯑ ꯏꯕꯦꯟ ꯏꯟ ꯂꯩ ꯍ
ꯀꯛꯆꯤꯡ ꯈꯨꯅꯧꯒꯤ ꯔꯦꯟꯗ
ꯅꯠꯇꯦ ꯀꯩꯅꯣ
ꯑꯣ
ꯐꯋꯥꯗ ꯂꯩ ꯂ ꯊ
ꯎꯝ ꯀꯩ ꯇꯧꯔꯤꯕ ꯀꯩ ꯊꯕꯛ ꯇꯧꯔꯤꯅꯣ
ꯀꯩꯝ ꯇꯧꯗꯦ ꯁꯨꯝ ꯂꯥꯏꯔꯤꯛ ꯈꯖꯤꯛ ꯈꯖꯤꯛ ꯄꯥꯔꯝꯝꯕꯅꯤ
ꯑꯦꯛꯖꯥꯝꯒꯨꯝꯕ ꯊꯥꯗꯣꯏꯕ
ꯑꯥ ꯑ ꯑ ꯇ꯭ꯔꯥꯏ ꯇꯧ ꯆꯔ
ꯀꯔꯤ ꯑꯦꯛꯖꯥꯝ ꯊꯥꯗꯣꯏꯅꯣ
ꯈꯪꯗ꯭ꯔꯤꯗ ꯑꯦꯁꯦ ꯁꯤꯔꯣꯝꯗ ꯑꯣꯏꯅꯅꯤ ꯊꯥꯒꯦ ꯇꯧꯕꯁꯦ
ꯋꯥ ꯉꯥꯡꯕꯗꯣꯀꯣ ꯐꯖ ꯐꯖꯅ ꯉꯥꯡꯉꯣꯕ ꯃꯣꯏ ꯑꯩꯈꯣꯏꯅ ꯇ꯭ꯔꯥꯟꯁꯀ꯭ꯔꯤꯞꯁꯟ ꯇꯧꯕꯗ ꯀꯩꯅꯣ ꯇꯧꯕꯗꯣ ꯍꯥꯏꯗꯤ ꯇꯥꯕ ꯅꯨꯡꯉꯥꯏꯇꯦꯗꯅ ꯃꯤꯅ ꯁꯨꯔ ꯁꯨꯅ ꯁꯤꯜꯂꯒ ꯉꯥꯡꯉꯛꯄꯗꯣ
ꯎꯝ
ꯑꯗꯨꯗꯨꯒꯤ ꯐꯖ ꯐꯖꯅ ꯑꯉꯥꯡꯁꯦ ꯔꯤꯖꯦꯛ ꯆꯠꯇꯅꯕ
ꯑꯣ ꯑꯩꯗꯣ ꯑꯁ ꯈꯔ ꯉꯟꯅ ꯁꯥꯟꯅꯔꯝ ꯐꯗꯧꯅꯤꯅꯦ
ꯑꯩ ꯍꯧꯖꯤꯛꯇꯅꯦ ꯑꯩꯁꯦ ꯁꯨꯝ ꯌꯥꯔꯛꯇꯕꯗꯨꯒꯤ ꯑꯥ ꯑꯩ ꯍꯥꯟꯅꯒꯤ ꯅꯝꯕꯔꯗꯣ ꯑꯗꯨꯕꯨꯗꯤ ꯑꯩꯒꯤ ꯐꯣꯟꯗ ꯌꯥꯎꯖꯔꯦꯗꯅ ꯑꯗꯨꯗꯨꯒ ꯌꯥꯔꯛꯇꯕꯗꯒꯤ ꯑꯩꯅ ꯈꯜꯂꯤꯁꯦ
ꯎꯝ
ꯗꯤꯚꯥꯏꯁ ꯑꯃꯗ ꯑꯦꯀꯥꯎꯟ ꯑꯅꯤ ꯍꯥꯞꯄ ꯌꯥꯗꯦ ꯁꯤꯃ ꯈꯪꯉꯛꯑꯦ ꯑꯗꯨꯗꯨꯒꯤ ꯑꯩꯅ ꯑꯩꯈꯣꯏ ꯀꯥꯀꯥꯒꯤ ꯅꯝꯕꯔꯅꯦꯕ ꯑꯩꯅ ꯀꯣꯟꯕꯩ ꯍꯥꯡꯉꯤꯁꯦ ꯑꯦꯀꯥꯎꯟ ꯃꯥꯏ ꯐꯣꯟꯗ ꯑꯗꯨꯝ ꯍꯥꯞꯄꯕ ꯑꯩꯅ ꯑꯗꯨꯗꯨꯒ ꯇꯧꯕꯗ ꯌꯥꯔꯛꯏꯅꯦꯁꯦ
ꯍꯣ ꯍ ꯎꯦ
ꯀꯦꯞꯇꯣ ꯍꯥꯞꯄꯒ ꯃꯥ ꯁꯪꯕ ꯀꯥꯟꯗ ꯁꯥꯟꯅꯒꯦꯅ ꯈꯜꯂꯦ
ꯎꯝ
ꯃꯤꯅꯤꯠ ꯀꯌꯥ ꯁꯨꯔꯒꯦ ꯃꯤꯅꯤꯠ ꯃꯉꯥ ꯁꯨꯔ ꯃꯥꯜꯂꯦ
ꯑꯥ
ꯃꯤꯅꯤꯠ ꯃꯣꯏꯔꯥꯡꯗꯒꯤ
ꯑꯣ ꯉꯔꯥꯡ ꯑꯃꯁꯨ ꯃꯣꯏꯔꯥꯡꯗꯒꯤ ꯑꯃꯁꯨ ꯁꯟꯗꯤ ꯁꯥꯟꯅꯕꯅꯤ
ꯎꯝ
ꯇꯥꯏꯌꯦ ꯇꯥꯏꯌꯦ
ꯈꯔ ꯑꯗꯨꯝ ꯁꯥꯟꯅꯔꯝꯃꯒ ꯑꯃ ꯑꯅꯤ ꯁꯥꯟꯅꯔꯝꯒ ꯑꯗꯨꯝ ꯇꯣꯛꯈ꯭ꯔꯦ ꯊꯕꯛ ꯑꯩ ꯀꯩꯅꯣ ꯇꯧꯕꯒꯤ ꯆꯥꯛ ꯏꯟꯖꯥꯡ ꯀꯥꯅꯅ ꯊꯣꯡꯉꯤꯅꯣ
ꯆꯥꯛ ꯌꯦꯟꯁꯥꯡꯗꯤ ꯑꯩꯈꯣꯏ ꯏꯃꯥꯍꯣꯏ ꯑꯩꯈꯣꯏ ꯗꯥꯒꯤ ꯅꯨꯄꯤꯍꯣꯏꯅ ꯊꯣꯡꯉꯦ
ꯑꯣ ꯍꯣ ꯌꯨꯝꯗ ꯂꯩ ꯔꯦ
ꯑꯧ ꯌꯨꯝꯗ ꯂꯩꯔꯤꯌꯦ
ꯑꯣ ꯃꯁꯇꯔ ꯂꯣꯏꯁꯤꯟꯂꯕꯣ
ꯃꯥꯁꯇꯔ ꯇꯧꯒꯦ ꯇꯧꯕꯅꯦ ꯑꯩꯗꯣ ꯑꯦꯛꯖꯥꯝ ꯊꯥꯔꯨꯕꯒꯤ ꯆꯍꯤ ꯑꯅꯤ ꯗ꯭ꯔꯣꯞ ꯍꯥꯏꯗꯤ ꯑꯩꯈꯣꯏ ꯕꯥꯍꯣꯏ ꯂꯩꯔꯛꯇꯕ ꯂꯩꯇꯕꯒꯤꯅꯦ
ꯎꯝ
ꯌꯨꯝꯗ ꯑꯗꯨꯝ ꯂꯩꯔꯨꯔꯦ ꯑꯗꯨꯗꯨꯒꯤ ꯃꯥꯁꯇꯔꯒꯤꯕꯨꯗꯤ ꯁꯤ ꯌꯨ ꯏ ꯗꯤ ꯊꯥꯈꯤꯕꯅꯦꯕ
ꯎꯝ
ꯑꯗꯣ ꯈꯪꯗꯦ ꯊꯕꯛꯁꯨ ꯇꯧꯅꯤꯡꯗꯦ ꯒ꯭ꯌꯥꯟꯃꯦꯟ ꯑꯃꯇ ꯇꯁꯤꯟꯂꯛꯇꯔꯦ
ꯎꯝ
ꯃꯊꯥ ꯁꯥꯏꯅꯦ ꯍꯧꯖꯤꯛꯀꯥꯟꯁꯦ
ꯍꯦꯠ ꯍꯦ ꯈ꯭ꯋꯥꯏ ꯃꯔꯨ ꯑꯣꯏꯁꯦ ꯄꯩꯁꯥꯁꯤꯅꯤꯅꯦꯀꯣ
ꯀꯣꯜ ꯀꯨꯟ ꯃꯉꯥ ꯁꯨꯔꯦ ꯍꯥꯏꯗꯣ
ꯑꯥ
ꯑꯈꯪꯕ ꯃꯤꯒ ꯁꯅꯕ꯭ꯔꯣ ꯅꯠꯇꯔꯥꯒ
ꯑ ꯑꯅꯧ ꯑꯅꯧ ꯋꯥ ꯉꯥꯛꯇ ꯅꯦꯕ ꯒ꯭ꯔꯨꯞꯁꯤꯒꯤ ꯒ꯭ꯔꯨꯞꯁꯤꯗ ꯌꯥꯎꯕ ꯑꯅꯧꯕ ꯉꯥꯛꯇꯅꯦ ꯑꯗꯨꯅ ꯃꯣꯏ ꯑꯩꯅ ꯈꯪꯗ꯭ꯔꯦ ꯍꯥꯏꯁꯤꯗꯤ ꯃꯣꯏꯅ ꯃꯣꯏꯅ ꯈꯪꯗꯦ ꯑꯗꯨꯅ ꯃꯣꯏꯅ ꯔꯨꯜ ꯃꯌꯥꯝ ꯊꯨꯒꯥꯏꯔꯛꯄꯁꯨ ꯌꯥꯎꯋꯦ ꯑꯩꯅꯁꯨ ꯍꯥꯟꯅꯗꯤ ꯍꯥꯏꯕꯅꯦꯕ ꯃꯣꯏꯔꯥꯡ ꯂꯣꯝꯗꯒꯤ ꯑꯗꯨꯗꯣ ꯃꯃꯤꯡꯗꯨꯣ ꯀꯧꯔꯦ ꯃꯥꯒ ꯁꯥꯟꯅꯕꯗꯨꯁꯨ ꯏꯪꯂꯤꯁꯇꯣ ꯍꯥꯞꯄꯛꯀꯅꯣ ꯍꯥꯏꯔꯒ ꯍꯦꯛ ꯍꯥꯏꯖꯤꯜꯂꯛꯀꯨꯝ
ꯏꯪꯂꯤꯁ
ꯍꯣꯏ
ꯈ ꯌꯥꯗꯦ ꯍꯥꯏꯗꯥꯏꯅꯦ ꯑꯩꯁꯨ ꯈꯪꯗꯤꯌꯦ ꯆꯞ ꯆꯥꯅ
ꯍꯪꯗꯦ ꯍꯥꯏ ꯇꯪ ꯑꯗꯨꯕꯨꯗꯤ ꯀꯩꯁꯨꯝ ꯀꯥꯢꯗꯦꯗ
ꯑꯣ ꯑꯣ
ꯑꯗꯒꯤꯗꯤ ꯕꯦꯛꯒꯔꯥꯎꯟ ꯌꯝ ꯂꯥꯡꯒꯅꯨ ꯃꯣꯏꯅ ꯍꯥꯏꯁꯦ ꯑꯗꯩꯗꯤ ꯄꯔꯥꯏꯕꯦꯠ ꯀꯥ ꯑꯣꯏꯕ ꯀꯩ ꯍꯥꯎꯗꯣꯏꯅꯣ ꯃꯤꯡꯒꯨꯝꯕ ꯑꯗꯩꯗꯤ ꯑꯗꯨꯒꯨꯝꯕ ꯍꯪꯅꯕ ꯑꯗꯩꯗꯤ ꯆꯥꯎꯈꯠꯂꯝꯗꯧꯕ